ꯇꯔꯦ ꯇꯔꯦ
ꯃꯤ ꯇꯔꯥ ꯐꯥꯈ꯭ꯔꯦꯕ ꯑꯗꯨꯗꯤ ꯑꯣꯅꯥ ꯑꯃꯨꯛ ꯀꯛꯊꯔ ꯀꯛꯊꯔ ꯇꯣꯏꯕ ꯁꯥꯡꯗꯅ ꯁꯪꯅꯕꯩ ꯃꯊꯧ ꯇꯥꯗꯦ ꯃꯤꯅꯤꯗ ꯇꯔꯥ ꯐꯥꯒꯔꯗꯤ ꯁꯦꯁ ꯑꯩ ꯐꯪꯕꯨ ꯐꯪꯒꯗ꯭ꯔ ꯈꯪꯗꯦꯗ ꯑꯩꯒꯤ ꯑꯩꯒꯤ ꯈꯨꯠꯇꯧꯁꯤꯗꯤ ꯑꯩꯗꯣ ꯍꯥꯟꯅ ꯑꯗꯨꯝ ꯇꯧꯔꯦ ꯌꯥꯕꯗꯣ ꯍꯪꯉꯕ꯭ꯔꯥ ꯑꯗꯨꯝ ꯆꯠꯄ ꯈꯣꯠꯄ ꯇꯧꯔꯤ ꯀꯥꯟꯗꯅꯦ ꯑꯗꯨꯝ ꯍꯦꯛꯇ ꯋꯥꯕꯒꯤꯅꯦ ꯍꯦꯛꯇ ꯀꯩꯅꯣ ꯇꯧꯈꯤꯕ
ꯑꯁ ꯈꯟꯖꯤꯜꯂꯨꯔꯗꯤꯉꯣ ꯑꯩ ꯌꯥꯝ ꯁꯥꯎꯅꯤꯡ ꯖꯥꯠꯅꯤꯉꯣ ꯃꯣꯏꯒꯤ ꯋꯥꯉꯥꯡ ꯁꯥꯥꯉꯥꯡꯗꯣ ꯑꯁ ꯌꯥꯝꯅ ꯍꯩꯕꯩ ꯇꯥꯏꯞꯇ
ꯏꯃꯥ ꯀꯩꯒꯤꯗꯤ ꯑꯝꯇ ꯂꯩꯇ꯭ꯔꯕꯣ ꯑꯦ ꯀꯩꯅꯣ ꯍꯥꯏꯁꯤꯕꯣ ꯀꯩꯅꯣ ꯑꯩ ꯑꯃꯇꯥ ꯆꯥꯍꯧꯗ꯭ꯔꯦ ꯅꯪ ꯕꯥꯖꯤꯅ ꯄꯤꯔꯝꯃꯦ ꯕꯥꯁꯤꯅ ꯄꯤꯔꯝꯕꯗꯨꯗꯤ ꯁꯤꯅꯦ ꯆꯥꯔꯣ
ꯀꯩꯏꯝ ꯆꯥ ꯐꯪꯍꯧꯗ꯭ꯔꯕꯣ
ꯍꯣꯏ ꯍꯩꯅꯧ ꯑꯅꯧꯕ ꯑꯃꯨꯟꯕ ꯃꯣꯏꯅ ꯈꯥꯏꯔꯦ ꯑꯗꯨꯗꯨꯒ ꯑꯩꯅ ꯃꯣꯏ ꯃꯅꯥꯀꯣꯛ ꯊꯣꯠꯄ ꯑꯗꯨꯗꯨꯒ ꯂꯣꯏꯔꯛꯄꯗ ꯑꯩ ꯑꯝꯇ ꯌꯥꯎꯔꯝꯗ꯭ꯔꯤꯕ ꯀꯗꯥꯏꯅꯣ ꯅꯪꯒꯤꯗꯨꯕꯨ ꯆꯥꯊꯣꯛꯑꯒꯦ ꯁꯦ ꯁꯦ ꯀꯣꯠꯂꯒꯦꯁꯦ ꯏꯆꯦ ꯅꯪꯗꯤ ꯋꯥ ꯅꯪ ꯐꯤꯔꯣꯜ ꯂꯣꯏꯁꯜꯂꯣꯏꯔꯕꯣ ꯀꯩꯀꯩ ꯄꯨꯗꯣꯏꯅꯣ
ꯑꯩꯩꯔꯣ ꯑꯩ ꯄꯨꯕ ꯍꯥꯏꯖꯦ ꯑꯩ ꯁꯤꯗꯩ ꯌꯨꯝꯗꯒꯤ ꯑꯩ ꯑꯗꯣ ꯅꯪ ꯀꯩꯗꯣ ꯃꯣꯁꯀꯤꯇꯣ ꯅꯦꯠꯇꯣ ꯀꯩ ꯀꯔꯝꯕ ꯄꯨꯗꯣꯏꯅꯣ
ꯑꯥ ꯃꯣꯏꯒꯤ ꯑꯁꯥꯗ ꯌꯦꯜꯂꯛꯄꯗꯣ
ꯑꯃ ꯕ꯭ꯂꯨ ꯃꯆꯨꯗꯣ
ꯕ꯭ꯂꯨ ꯃꯁꯨ ꯅꯠꯇꯦ ꯍ꯭ꯋꯥꯏꯠꯅꯦ ꯑꯩꯒꯤꯗꯤ ꯍꯣꯏ ꯅꯣꯏ ꯑꯗꯨ ꯃꯥꯟꯅꯩ ꯃꯥꯟꯅꯩ ꯕꯣꯗꯤꯅꯤ ꯃꯥꯟꯅꯗꯣꯏꯅꯤ ꯃꯆꯨ ꯈꯦꯠꯅꯕ
ꯑꯗꯣ ꯑꯗꯨ ꯑꯩꯁꯨ ꯑꯗꯨ ꯄꯨꯔꯛ ꯑꯩꯁꯨ ꯑꯗꯨ ꯄꯨꯔꯛꯎꯔꯥ
ꯄꯨꯔꯛꯑꯣ ꯀꯩꯗꯧꯗꯣꯏꯅꯣ ꯑꯃ ꯊꯥꯅꯕꯗꯣ ꯇꯟꯗ꯭ꯔꯣ ꯑꯃꯨꯛ ꯄꯨꯊꯣꯛ ꯄꯨꯁꯤꯟꯗ ꯆꯥꯎꯁꯨ ꯆꯥꯎꯕꯅꯤꯅ ꯑꯗꯨꯅ ꯐꯠꯇ꯭ꯔꯣ ꯁꯝꯗ꯭ꯔꯣ
ꯑꯩꯒꯤ ꯑꯩꯒꯤ ꯑꯩꯗꯨꯗꯤ ꯄꯨꯔꯛꯑꯣꯍꯦ ꯑꯩꯗꯨꯗꯤ ꯏꯁ ꯀꯥꯏꯗꯒꯤ ꯀꯦꯝ ꯆꯠꯄꯗꯥ ꯄꯨꯔꯦ ꯏꯁ ꯃꯤ ꯅꯥꯟꯅ ꯊꯝꯃꯤꯕ ꯄꯣꯠꯇꯗꯤ ꯏꯁ ꯀꯥꯏꯗꯒꯤ ꯄꯨꯔꯛ ꯄꯣꯔꯛꯄ ꯌꯥꯄꯣꯟꯇꯦ
ꯑꯗꯨꯅꯦ ꯑꯗꯨ ꯀꯦꯝ ꯆꯠꯄꯗꯕꯨ ꯀꯩꯒꯤꯅꯣ ꯐꯖꯗ꯭ꯔꯁꯨ ꯌꯥꯏ
ꯑꯗꯨꯅ ꯑꯩꯁꯦ ꯑꯁꯤꯖꯦ ꯑꯝꯇ ꯆꯤꯡꯊꯣꯛꯑꯒ ꯑꯝꯇ ꯌꯦꯡꯒꯦ ꯇꯧꯅꯤꯀꯣ ꯁꯤ ꯌꯦꯡꯉꯒ ꯌꯦꯡꯕ ꯇꯥꯔꯦꯗꯅ ꯃꯣꯏ ꯀ꯭ꯂꯥꯁ ꯇꯨꯋꯦꯜ꯭ꯐꯄꯧꯗ ꯄꯨꯗꯕ ꯑꯃꯗꯤ ꯂꯩꯕꯀꯣ ꯄꯤꯡ ꯄꯤꯡ ꯊꯨꯗ ꯑꯗꯨꯗꯣ ꯌꯥꯝꯅ ꯁꯨꯝ ꯇꯟꯕ ꯇꯥꯏꯃꯤꯡ ꯌꯥꯝ ꯄꯨꯜꯂꯛꯄꯅꯤꯅ ꯍꯥꯏꯗꯤ ꯑꯩꯈꯣꯏ ꯗꯥ ꯑꯝꯖꯨ ꯁꯤꯖꯤꯟꯅꯔꯦ ꯑꯩ ꯑꯃꯨꯛ ꯁꯤꯖꯤꯟꯅꯔꯦ ꯆꯤꯆꯦ ꯑꯃꯨꯛ ꯁꯤꯖꯤ ꯁꯤꯖꯤꯟꯅꯔꯝꯃꯦ ꯑꯗꯨꯅ ꯑꯃ ꯃꯥꯒꯨꯝꯕ ꯍꯥꯏꯗꯤ ꯕꯣꯡꯁꯇ ꯂꯩꯔꯗꯤ ꯑꯃ ꯂꯩꯇ꯭ꯔꯥ ꯑꯗꯨꯗ ꯃꯣꯏꯗꯣ ꯁꯥꯏꯅ ꯍꯥꯠꯄꯒꯤ ꯑꯕ ꯃꯃꯤꯒ ꯌꯥꯝ ꯇꯥꯕ
ꯎꯝ
ꯇꯧꯋꯦꯕ ꯑꯗꯨꯅ ꯑꯗꯨꯖꯨ ꯄꯨꯔꯛ ꯄꯨꯔꯛꯄꯩ ꯇꯟꯕꯗꯣ ꯑꯁꯥꯔꯤꯖꯨꯒꯤꯅ ꯅꯥꯟꯅ ꯆꯥꯎꯖꯔꯖꯨꯀꯣ
ꯆꯥꯎꯔꯖꯨ ꯊꯨꯞꯆꯟꯕ ꯌꯥꯏꯗꯨꯗꯤ ꯃꯥꯗꯤ ꯑꯩꯗꯤ ꯄꯨꯨꯟꯕꯝ ꯌꯥꯎꯏꯗꯨꯗꯤ
ꯑꯗꯨ ꯑꯁꯤꯅꯦꯅ ꯄꯨꯔꯛꯑꯝꯅꯤ ꯑꯗꯨꯏ ꯐꯩꯖꯨꯞ ꯑꯩꯗꯤ ꯐꯩꯖꯨꯞꯖꯨ ꯀꯩꯗꯧꯔꯣꯏꯕ ꯐꯩꯖꯨꯞꯀꯤ ꯑꯗꯨꯝ ꯑꯃ ꯀꯃ ꯕꯦꯠꯁꯤꯠꯁꯨ ꯊꯥꯗꯕꯤ ꯑꯗꯒꯤ ꯐꯩꯖꯨꯞ ꯑꯣꯏ ꯁꯤ ꯁꯨꯞꯅꯕꯤ ꯃꯣꯟ ꯃꯣꯟ ꯂꯥꯎꯕꯤꯗꯣ ꯈꯪꯕ꯭ꯔꯥ
ꯎꯝ
ꯑꯗꯨꯗꯣ ꯑꯣꯏꯅ ꯑꯗꯨ ꯃꯆꯥ ꯗꯣ ꯄꯨꯔꯛꯑꯅꯤꯌꯦ
ꯑꯩꯖꯨ ꯑꯗꯨ ꯃꯆꯥꯗꯣ ꯑꯣꯏꯅ ꯄꯨꯔꯛꯇꯣꯏꯅꯤ
ꯑꯗꯨꯒꯤ ꯑꯗꯨꯗꯒꯤ ꯕꯦꯠꯁꯤꯠ ꯑꯃ ꯄꯣꯔꯛꯑꯅꯤ ꯑꯗꯨꯗꯒꯤ ꯅꯪ ꯄꯤꯂꯣ ꯀꯣꯕ꯭ꯔ ꯑꯃꯥ ꯄꯨꯔꯛꯇꯣꯏꯔꯥ ꯑꯅꯤ ꯄꯨꯔꯛꯇꯣꯏꯔ
ꯍꯨꯝ
ꯄꯤꯂꯣ ꯀꯣꯕ꯭ꯔꯗꯣ
ꯄꯤꯂꯣ ꯀꯣꯕ꯭ꯔꯒ ꯈꯪꯗꯦꯗ ꯑꯗꯨꯝ ꯑꯇꯨꯕ ꯑꯩꯈꯣꯏꯅ ꯁꯦꯝꯖꯕ ꯈꯪꯗꯦ ꯂꯩꯕ꯭ꯔꯥ ꯈꯪꯗꯦꯗ ꯑꯩ ꯒ꯭ꯌꯥꯟ ꯇꯥꯗꯦ
ꯑꯦ ꯃꯣꯟꯖꯨ ꯄꯨꯗꯣꯏꯔꯣ ꯑꯩꯈꯣꯏꯅ
ꯑꯩꯗꯤ ꯄꯨꯔꯛꯑꯣꯏ ꯗ꯭ꯔꯦꯁ ꯃꯌꯥꯝ ꯁꯨꯞꯆꯜꯂ ꯇꯨꯝ ꯌꯥꯕꯗꯨꯕꯨ
ꯑꯗꯨ ꯄꯤꯂꯣ ꯀꯣꯕ꯭ꯔꯖꯨ ꯄꯣꯔꯛꯑꯔꯣꯏꯗ ꯃꯣꯟ ꯄꯣꯛꯇꯝꯅꯤꯅ
ꯎꯝ
ꯄꯣꯔꯛꯑꯔꯣꯏ ꯑꯗꯒꯤ ꯕꯛꯀꯦꯠ ꯄꯣꯔꯛꯑꯅꯤ ꯁꯥꯄꯨꯟ ꯁꯥꯄꯨꯟ ꯀꯦꯞꯗꯤ ꯄꯣꯔꯛꯀꯅꯤ ꯑꯩ ꯑꯩꯒꯤ ꯕ꯭ꯔꯁꯄꯨꯔꯔꯦ ꯑꯩꯖꯨ ꯑꯩꯗꯤ ꯑꯗ ꯂꯩꯍꯧꯔꯦ
ꯅꯣꯏ ꯗꯥ ꯀꯝ ꯀꯥꯟꯗ ꯗꯦꯠꯁ ꯑꯩꯠꯇꯤꯟꯗ
ꯑꯥ ꯑꯩꯠꯇꯤꯟꯗ
ꯑꯁ ꯁꯕꯦꯟꯇꯤꯟꯗ ꯑꯣꯏꯗꯤ ꯑꯃꯨꯛꯁꯨ ꯐ ꯐꯕ ꯑꯗꯣ ꯅꯪꯗꯣ ꯍꯪꯉꯕ꯭ꯔꯥ ꯗꯣꯛꯇ꯭ꯔꯒꯤ ꯑꯦꯄꯣꯏꯟꯃꯦꯟ ꯑꯃ ꯂꯧꯊꯣꯛꯑꯗꯤ ꯂꯤꯞ ꯂꯧꯕ ꯌꯥꯏ ꯍꯥꯏꯕꯅꯦ ꯅꯣꯡꯃ ꯅꯪꯁꯦ ꯑ ꯑꯦꯄꯣꯏꯟꯃꯦꯟ ꯂꯩꯔꯗꯤꯅꯦ ꯍꯥꯏꯗꯤ ꯂꯤꯞ ꯂꯧꯔꯒꯅꯦ ꯅꯨꯃꯤꯠꯇꯨꯃ ꯊꯣꯛꯎꯔꯦꯗꯅ
ꯑ ꯑꯁ ꯌꯥꯔꯅꯤꯗ ꯑꯩ ꯑꯗꯨ ꯕꯑꯥꯟ ꯆꯟ ꯆꯥꯟꯗꯤ ꯇꯧꯔꯔꯣꯏ ꯑꯍꯥꯏꯗꯤ ꯑꯩꯈꯣꯏ ꯗꯥꯗꯣ ꯑꯥ ꯑꯩ ꯑꯩꯅ ꯇ꯭ꯋꯦꯟꯇꯤ ꯁꯤꯛꯁꯇ ꯍꯜꯂꯛꯇꯣꯏꯅꯤꯅ ꯑꯩꯈꯣꯏꯗꯣ ꯇ꯭ꯋꯦꯟꯇꯤꯁ ꯇ꯭ꯋꯦꯟꯇꯤ ꯁꯤꯛꯁ ꯇꯥꯍꯜꯂꯛꯑꯅꯤ ꯑꯗꯨꯒ ꯑꯩꯈꯣꯏ ꯗꯥꯗꯨꯅ ꯑꯁ ꯅꯪꯁꯦ ꯌꯥꯝ ꯆꯌꯦꯠꯅꯕ ꯑꯉꯥꯡꯅꯤ ꯆꯠꯖꯥꯅ ꯍꯥꯏꯔꯛꯏꯅꯤꯀꯣ ꯆꯦꯟꯅꯕ ꯃꯤ ꯍꯥꯏꯗꯤ ꯅꯪꯅꯤꯍꯦ‌ ꯇꯧꯔꯛꯄꯗꯣ ꯃꯥꯗꯣ ꯑꯩꯈꯣꯏ ꯗꯥꯗꯣ ꯍꯞꯇꯥ ꯑꯃ ꯁꯥꯡꯗꯔꯦ ꯍꯥꯏꯕꯅꯦꯕ ꯁꯨꯇꯤ ꯂꯧꯕꯗꯣ
ꯎꯝ ꯑꯕꯦꯝꯃꯔꯣ ꯆꯠꯈ꯭ꯔꯕ ꯆꯠꯈ꯭ꯔꯕꯅꯦꯍꯦ ꯀꯨꯏꯔꯦ ꯅꯣꯏꯗ ꯆꯠꯈ꯭ꯔꯕꯅꯦ ꯂꯩꯔꯝꯅꯤ ꯁꯅꯊꯣꯏ ꯍꯣꯏꯗ ꯑꯗꯨꯗꯤ ꯀꯩꯗꯧꯕꯒꯦ ꯍꯣꯁꯇꯦꯜꯗꯩ ꯑꯣꯏꯅ ꯂꯥꯛꯀꯦ ꯍꯥꯏꯔꯣ ꯅꯪ
ꯑꯩ ꯍꯣꯁꯇꯦꯜꯗ ꯍꯥꯡꯆꯤꯠꯇꯤ ꯁꯂꯥꯛ ꯍꯡꯆꯤꯠꯇꯤ ꯂꯥꯛꯀꯅꯤꯌꯦ ꯑꯩ ꯍꯣꯁꯇꯦꯜꯗ
ꯎꯝ ꯎꯝ ꯑꯩꯗꯤ ꯑꯦꯠꯃꯤꯁꯟ ꯇꯧꯊꯣꯛꯑꯝꯃ ꯆꯠꯈ꯭ꯔꯅꯤ ꯅꯠꯇ꯭ꯔꯗꯤ ꯑꯩꯗꯣ ꯀꯩꯅꯣ ꯇꯧꯔꯅꯤ
ꯎꯝ ꯅꯪ ꯀꯩ ꯑ ꯍꯌꯦꯡꯔꯣꯔ ꯍꯡꯆꯤꯠ ꯇꯧꯗꯣꯏꯔꯣ
ꯍꯌꯦꯡꯂ ꯍꯪꯆꯤꯠꯂ ꯈꯪꯗꯦꯗ ꯇꯧꯔꯅꯤ
ꯍꯣꯏ ꯅꯪꯗꯤ ꯑꯃꯨꯛ ꯐꯔꯛ ꯇꯥꯔꯅꯤ ꯑꯩ ꯍꯧꯖꯤꯛ ꯄꯩꯁꯥꯖꯦ ꯑꯃꯨꯛ ꯇꯟꯕ ꯑꯩꯒꯤ ꯍꯟꯗꯛ ꯑꯩꯖꯦ ꯗ꯭ꯌꯨ ꯊꯥ ꯑꯃꯅꯤ ꯁꯨꯝ ꯂꯩꯕ
ꯑꯗꯨꯗ ꯎꯝ ꯎꯝ
ꯑꯗꯨꯒꯤꯁꯨ ꯄꯨꯂꯞ ꯊꯤꯗꯣꯛꯈ꯭ꯔꯦ ꯍꯥꯏꯖꯗ꯭ꯔꯕꯅꯦ ꯑꯩ ꯑꯗꯨꯝ ꯑꯔꯩꯕ ꯑꯗꯨꯝ ꯑꯔꯩꯕꯗꯨ ꯁꯤꯖꯤꯟꯅꯖꯔꯦ ꯑꯗꯨꯗꯒꯤꯅꯦ
ꯁꯤꯅꯔꯣ ꯑꯕꯦꯕꯃ ꯅꯪ ꯁ꯭ꯀꯤꯟꯀꯤꯌꯔ ꯗꯣ ꯂꯩꯃꯟꯒ꯭ꯔꯦ ꯍꯥꯏꯗꯤ ꯂꯣꯏꯖꯨ ꯊꯨꯅ ꯂꯣꯏꯕꯗꯣ ꯈꯪꯕ꯭ꯔꯥ ꯅꯪꯒꯤ ꯂꯩ ꯂꯩ ꯍꯥꯏꯒꯖꯦ
ꯑꯩ ꯍꯟꯗꯛꯀꯤ ꯄ꯭ꯂꯝꯒꯤꯗꯣ
ꯎꯝ ꯇꯥꯡꯖꯨ ꯇꯥꯡꯕ ꯄꯤꯛꯁꯨꯨ ꯄꯤꯛꯄꯗꯣ
ꯎꯝ ꯎꯝ ꯇꯥꯡ ꯑꯗꯨꯅ ꯑꯩ ꯍꯥꯟꯅꯒꯤ ꯁꯤꯖꯤꯟꯅꯔꯝꯕ ꯃꯦꯅꯨꯕꯦꯗꯤꯁꯇꯣ ꯑꯗꯨꯝ ꯃꯣꯏꯗꯣ ꯆꯞ ꯇꯤ ꯃꯥꯅꯩꯅꯤꯀꯣ ꯃꯃꯜꯗꯣ ꯑꯗꯣ ꯍꯥꯟꯕꯗꯣ ꯑꯃꯨꯛ ꯄ꯭ꯂꯝꯒꯤ ꯌꯥꯝ ꯍꯥꯟꯗꯦꯕ ꯑꯗꯨꯅ ꯃꯤꯅꯤꯃꯤꯂꯤꯁꯀꯤ ꯁꯤꯖꯤꯟꯅꯔꯅꯤ ꯑꯩꯉꯣꯟꯗꯁꯨ ꯆꯥꯟꯅꯕ ꯑꯗꯨ ꯑꯗꯣ ꯃꯊꯪ ꯊꯥꯒꯨꯝꯕ ꯑꯣꯏꯅ ꯍꯥꯏꯔꯒ ꯇꯧꯕ ꯑꯩꯁꯦ
ꯍꯥꯏꯔꯣ ꯀꯦꯝ ꯍꯜꯂꯛꯑꯒ ꯑꯣꯏꯅ ꯍꯥꯏꯒꯦ ꯍꯥꯏꯔꯣ ꯀꯦꯝꯗꯗꯤ ꯅꯪꯗꯣ ꯁꯤꯟꯅꯩ ꯍꯥꯏꯖꯔꯁꯨ ꯀꯩꯁꯨ ꯁꯤ ꯀꯥꯟꯅꯕꯥꯝ ꯈꯪꯉꯣꯏꯕ
ꯑꯥ ꯑꯥ
ꯅꯣꯏꯁꯦ ꯁꯦꯂꯦꯛꯁꯟ ꯇꯧꯔꯒ ꯑꯃꯨꯛ ꯀꯥꯏ ꯆꯠꯇꯣꯏꯅꯣ
ꯍꯪꯗꯦꯗ ꯑꯗꯨꯗꯤ
ꯑꯦ ꯅꯪ ꯀꯩꯅꯣ ꯍꯥꯏꯕꯤꯌꯨꯨꯔꯥ ꯒꯦꯄꯦꯂꯤꯅꯥꯒ ꯀꯅꯥ ꯀꯣꯏꯅꯩ ꯈꯪꯕ꯭ꯔꯥ
ꯈꯪꯗꯦ
ꯋꯤꯜꯕ꯭ꯂꯦꯁꯀ
ꯑꯁ ꯃꯣꯏ ꯇꯜꯂꯤꯍꯦ
ꯄꯪꯀꯣꯏꯗꯤ ꯀꯣꯏꯅꯩꯉꯣ ꯃꯣꯏꯗꯤ ꯀꯃꯥꯏ ꯍꯥꯏꯗꯤ ꯑꯃꯅ ꯀꯣꯏꯅꯔꯃꯅꯤ ꯑꯃꯨꯛ ꯇꯣꯛꯅꯔꯅꯤ ꯑꯃꯃꯨꯛ ꯀꯣꯏꯅꯔꯅꯤ
ꯑꯁꯦꯡꯕ ꯃꯣꯏꯗꯤ ꯇꯜꯂꯤꯍꯦ
ꯑꯗꯒꯤ ꯑꯩꯅ ꯑꯃꯨꯛ ꯈꯜꯂꯤ ꯁꯣꯏ ꯑ ꯒꯦꯄꯦꯂꯤꯅꯥꯒ ꯁꯣꯅꯤꯌꯥ ꯕꯦꯕꯤꯁꯣꯅꯤꯌꯥꯒꯖꯦ ꯑꯦꯛꯇ꯭ꯔꯦꯁ ꯃꯁꯦꯅꯤ ꯅꯣꯡꯃ ꯅꯠꯇ꯭ꯔꯒ ꯅꯣꯡꯗꯤ ꯊꯦꯡꯅꯗꯣꯏ ꯅꯠꯇ꯭ꯔꯥ
ꯎꯝ ꯑꯗꯨ ꯏꯕꯦꯝꯃ ꯑ ꯃ ꯑ ꯃ ꯑ ꯀꯩꯅꯣꯗꯤ ꯃꯦꯛꯁꯤꯅꯥꯗꯤ
ꯍꯣꯏ ꯍꯣꯏ ꯃꯦꯛꯁꯤꯅꯥ ꯑꯗꯣ ꯃꯦꯛꯁꯤꯅꯥꯅ ꯑꯃꯨꯛ ꯃꯥ ꯈꯔ ꯎꯝ ꯁꯣ ꯁꯣꯅꯤꯌꯥꯗꯤ ꯑꯅꯤꯅꯤꯅꯦ ꯂꯩꯔꯤꯖꯦ
ꯍꯣꯏ
ꯃꯤ ꯍꯥꯏꯗꯤ ꯃꯤꯖꯤꯕꯣꯕ ꯒꯦꯄꯦꯂꯤꯅꯥꯒ ꯃꯦꯛꯁꯤꯅꯥꯒ
ꯇꯣ ꯈꯪꯗꯦꯉꯣ ꯑꯁ ꯑꯗꯣ ꯋꯤꯜꯕ꯭ꯂꯦꯁꯇꯣ ꯐꯗꯤ ꯐꯖꯕꯅꯤꯍꯦ
ꯐꯖꯩ ꯃꯥꯏ ꯃꯁꯥ ꯌꯥꯝ ꯐꯩ
ꯎꯝ
ꯍꯥꯏꯗꯤ ꯑꯉꯥꯡꯗꯨꯗꯤ ꯑꯥ ꯁꯣꯝꯗ ꯑꯩꯈꯣꯏ ꯑꯉꯥꯡ ꯑꯃ ꯂꯥꯛꯄ ꯑꯩꯈꯣꯏ ꯃꯥꯏ ꯃꯅꯥꯎꯄꯥꯏ ꯃꯆꯥ ꯑꯗꯨꯗꯨ
ꯎꯝ ꯑꯁ ꯑꯩ ꯑ ꯈꯣꯡꯖꯨ ꯈꯨꯖꯤꯜ ꯆꯦꯛꯀ ꯇꯧ ꯖꯥꯠꯂꯒ ꯑꯩꯁꯨ ꯈꯨꯖꯤꯜ ꯀꯛꯊꯠꯂ ꯂꯥꯛꯁꯤꯔ ꯈꯪꯗꯦꯅꯦ
ꯀꯛꯊꯠꯂ ꯂꯥꯛꯎ ꯀꯩꯅꯣ
ꯑꯝꯇ ꯂꯥꯛꯀꯦ ꯗꯣ ꯑꯩꯖꯦ ꯈꯨꯖꯤꯟꯁꯦ ꯌꯥꯝ ꯊꯤꯌꯦꯕ ꯈꯪꯕꯔ ꯑꯩꯅ ꯑꯗꯨꯝ ꯄꯪꯀꯛꯇ ꯀꯛ
ꯑꯁ ꯀꯣꯅ ꯐꯖꯅ ꯁꯦꯝꯃꯣ ꯏꯕꯦꯝ
ꯈꯤꯠꯇꯪ ꯁꯥꯥꯡꯍꯜꯂꯒ ꯈꯣꯏ ꯆꯦꯗ ꯁꯦꯝꯍꯜꯒꯦ ꯇꯧꯕꯅꯦ ꯑꯗꯣ ꯌꯥꯔꯦ ꯅꯦꯜ ꯀꯂꯔ ꯀꯣꯛꯊꯣꯛꯈꯔꯒꯦ ꯑꯗꯨꯒ ꯀꯛꯊꯠꯂ ꯂꯥꯎ
ꯊꯔꯗ ꯌꯔ ꯗ ꯁꯦꯝꯃꯖꯨ ꯌꯅꯤ
ꯏꯀꯥꯏꯖꯩꯗ
ꯎꯝ ꯑꯗꯨ ꯑꯍꯟꯕ ꯑꯦꯗꯃꯤꯁꯟ ꯍꯥꯟꯅ ꯇꯧꯔꯦꯅ ꯀꯩꯅꯣ ꯇꯧꯒꯗ꯭ꯔꯥ ꯑꯩꯗꯣ ꯃꯃꯥꯡ ꯐꯝꯃꯣꯏꯀꯣ ꯃꯤꯡꯗ ꯆꯠꯇꯥꯥꯏꯅꯦ
ꯀꯩꯒꯤꯅꯣ ꯍꯥꯏꯁꯦ
ꯑꯦꯛꯖꯥꯝ ꯊꯝꯕꯩꯅꯤ ꯀꯩꯅꯣ
ꯑꯦꯛꯖꯥꯝ ꯒꯤꯗꯤ ꯑꯩꯈꯣꯏ ꯑꯗꯨꯝ ꯁꯦꯔꯦꯜ ꯂꯩꯖꯔꯖꯤꯗꯤ
ꯑꯉꯥꯡ ꯈꯤꯠꯇ ꯆꯥꯒꯦ ꯐꯔꯦ
ꯐꯝꯃꯣꯏ ꯐꯝꯃꯣꯏ
ꯑꯗꯣ ꯈꯪꯕ꯭ꯔꯥ ꯀꯩꯅꯣꯗꯤ ꯃꯦꯗꯥꯝꯗꯣꯝ ꯗꯦꯠ ꯐꯤꯛꯁ ꯇꯧꯔꯛꯀꯦ ꯍꯥꯏꯔ ꯁꯨꯡꯇꯧ ꯇꯧꯔꯛꯈꯤꯗ꯭ꯔꯦ
ꯌꯣꯒ ꯒꯤꯗꯨꯔꯣ
ꯑ
ꯎꯝ ꯑꯁ ꯇꯧꯗꯕꯤ ꯑꯗꯨꯃꯥꯏꯅ ꯂꯣꯏꯁꯤꯟꯖꯔꯒꯅꯤ ꯈꯪꯗꯦ ꯑꯩ ꯃꯣꯏꯖꯦ
ꯀꯦꯝ ꯆꯠꯂꯤꯀꯥꯟ ꯑꯣꯏꯔꯗꯤ ꯑꯗꯨꯖꯨ ꯑꯃꯨꯛ ꯑꯦꯟ ꯑꯦꯁ ꯑꯦꯁꯀꯤ ꯇꯥꯏꯞꯇ ꯇꯧ ꯇꯧꯗꯣꯏꯅꯤ ꯌꯔꯦꯁꯦ ꯎꯝ ꯄꯤꯔꯣ ꯑꯗꯨ ꯃꯔꯛ ꯀꯛꯊꯕꯗꯨꯗꯅꯦ ꯏꯕꯦꯝꯃ ꯃꯤꯅ ꯇꯞꯇꯥꯥꯏ ꯇꯞꯇꯥꯥꯏ ꯍꯦꯟꯒ꯭ꯔꯤꯗꯣ
ꯍꯣꯏ
ꯁꯤꯂꯥꯎ ꯑꯉꯥꯡ ꯃꯆꯥ ꯆꯥꯔꯣꯏꯌꯦ ꯀꯩꯁꯨ ꯏꯃꯩ ꯃꯩ ꯑꯩꯅ ꯆꯥꯒꯦ ꯍꯥꯏꯔꯨꯕꯗꯒꯤ ꯈꯪꯕ꯭ꯔꯥ ꯂꯣꯠꯂꯒ ꯆꯥꯒꯤ ꯋꯥꯅꯦ ꯇꯨꯃꯤꯟꯅ ꯈꯪꯉꯕ ꯐꯛꯂꯥꯡꯗ ꯑꯣꯟꯖꯤꯜꯂꯒ
ꯑꯗꯨ ꯁꯨꯔꯦ ꯅꯪꯗꯣ ꯌꯥꯝꯅ ꯌꯥꯡꯅ ꯆꯣꯡꯕ ꯋꯅꯤꯉꯣ ꯅꯪꯗꯣ ꯀꯩ ꯖꯒꯣꯏ ꯁꯥꯗꯣꯏꯅꯣꯕ ꯅꯪꯖꯦ ꯑꯥꯗ ꯑꯇꯣꯞꯄ ꯂꯝꯒꯤ ꯁꯥꯗꯣꯏꯔꯕ
ꯑꯩ ꯈꯪꯗꯤꯌꯦ ꯑꯗꯨꯗꯣ ꯃꯣꯏꯅ ꯒ꯭ꯔꯨꯞꯇꯤ ꯍꯥꯏꯕꯅꯦ ꯑꯗꯣ ꯈꯪꯗꯦ ꯆꯒꯦ ꯂꯥꯎ ꯆꯒꯦ ꯂꯥꯎ
ꯖꯣꯍꯥꯠꯇ ꯆꯠꯂꯒ ꯅꯪ ꯀꯥꯏ ꯆꯠꯇꯣꯅꯣ ꯈꯪꯗꯕ꯭ꯔꯥ
ꯍꯨꯝ ꯈꯪꯗꯦ
ꯅꯪꯒꯤꯗꯤ ꯀꯩꯑꯝ ꯊꯪꯗꯕꯤꯅꯤꯅꯦ ꯑꯗꯣ ꯑꯁ ꯅꯪꯗꯤ ꯍꯤꯟꯗꯤ ꯍꯩꯇꯕꯤ ꯌꯥꯔꯔꯣꯏ
ꯑꯁ ꯑꯩꯗꯤ ꯈꯜꯂꯛꯑꯣꯏ ꯈꯪꯉꯦ ꯖꯣꯔꯍꯥꯠꯇ ꯑꯩꯗꯤ
ꯀꯣꯏꯁꯟꯒ ꯍꯪꯉꯛꯑꯗꯤ ꯅꯪ ꯀꯃꯥꯏ ꯈꯨꯝꯅꯤ
ꯁꯤ ꯅ ꯑꯩꯉꯣꯟꯗ ꯆꯥꯎꯁꯦꯌꯦ ꯁꯤ ꯑꯩꯉꯣꯟꯗ ꯆꯥꯎꯋꯣꯌꯦ ꯇꯨ ꯇꯨ ꯇꯨ ꯇꯨ ꯁꯤꯖꯦ ꯑꯉꯥꯡ ꯃꯆꯥ ꯅꯀꯣꯡ ꯅꯞꯊꯤ ꯀꯣꯠꯄꯤꯒꯦ ꯂꯥꯎ ꯍꯥꯎ ꯏꯃꯥ ꯅꯣꯏꯁꯤ ꯍꯩꯅꯧ ꯆꯥꯔꯒ ꯁꯨꯃꯥꯏꯅ ꯊꯝꯅꯕ꯭ꯔꯥ ꯑꯦ ꯑꯦ ꯑꯩꯅ ꯀꯩꯗꯧꯕꯩ ꯂꯣꯢꯁꯟꯗꯣꯏꯕ ꯍꯥꯥ ꯑꯁ ꯑꯁ ꯂꯣꯏꯔꯦꯍꯦ ꯎꯝ
ꯄꯠ ꯍꯥꯏꯗꯤ ꯃꯣꯏ ꯑꯇꯣꯞꯄ ꯍꯥꯏꯗꯤ ꯖꯔꯍꯠꯀꯤ ꯑꯣꯖꯥꯒ ꯂꯩꯔꯝꯃꯗꯤ ꯅꯪꯁꯦ ꯀꯣꯏꯁꯟꯗꯒ ꯍꯪꯉꯅꯤ ꯀꯃꯥꯏꯅ ꯈꯨꯝꯗꯣꯏꯅꯣꯕ
ꯑꯁ ꯑꯩ ꯈꯪꯗꯦ ꯑꯗꯨꯝ ꯄꯪꯈꯨꯝ ꯈꯨꯝꯖꯟꯗꯣꯏ ꯇꯥꯏꯌꯦ ꯇꯕꯗꯤ
ꯐꯔꯕꯅꯦ ꯑꯩꯗꯤ ꯁꯨꯛꯈꯪ ꯍꯦꯛ ꯈꯪꯗꯦ
ꯇꯥꯏꯌꯦ ꯑꯩ ꯐꯖꯅ ꯂꯣꯟꯊꯣꯛꯄ ꯍꯩꯇꯕ
ꯎꯝ
ꯂꯣꯂꯖꯣ ꯆꯨꯝ ꯀ
ꯕꯦꯝꯃꯥ ꯀꯣꯜ ꯋꯥꯔꯤꯔ ꯁꯟꯅꯅꯤꯡꯉꯩꯗ ꯑꯩ ꯏꯁꯁꯨꯥꯎ ꯌꯥꯝ ꯂꯥꯡꯒꯅꯨ ꯄꯩꯁꯥ ꯀꯛꯊꯅꯤ
ꯎ ꯑ ꯃꯤ ꯑꯥꯏꯁ ꯀ꯭ꯔꯤꯝ ꯆꯥꯔꯦ ꯑꯗꯨꯏ ꯑꯩꯉꯣꯟꯗ ꯇꯩꯁꯜꯂꯛꯏꯕ
ꯎꯝ ꯑꯩ ꯍꯧꯖꯤꯛ ꯄꯩꯁꯥ ꯏꯁꯀ꯭ꯔꯤꯟ ꯁꯣꯠ ꯑꯃ ꯊꯥꯔꯛꯀꯦ ꯋꯥꯆꯦꯞ ꯆꯪꯉꯣ ꯑꯗꯣ ꯌꯦꯡ ꯑꯩꯡ ꯑꯃꯨꯛ ꯊꯥꯔꯛꯀꯦ
ꯋꯥ ꯎꯝ
ꯁꯤꯁꯦ ꯌꯥꯔꯦ ꯑꯩꯃꯨꯛ ꯇꯧꯔꯛꯑꯒꯦ
ꯐꯪꯉꯦ ꯐꯪꯉꯦ ꯅꯣꯏꯒꯤ ꯐꯪꯉꯦ